ꯑꯧ ꯇꯥꯏ ꯍ ꯍꯣꯏ ꯀꯩ ꯇꯧꯔ ꯂꯩꯒꯦ
ꯀꯋꯥ
ꯀꯩ ꯇꯧꯔ ꯂꯩꯒꯦ
ꯑꯩꯁꯦ ꯑꯉꯥꯡ ꯑꯉꯥꯡꯒ ꯂꯩ
ꯎꯝ
ꯅꯪꯗꯦ
ꯑꯩꯗꯤ ꯏꯊꯟꯇ ꯂꯩꯌꯦ ꯅꯨꯡꯊꯤꯟꯁꯦ ꯌꯥꯝꯅ ꯀꯩꯝ ꯇꯧꯅꯤꯡꯉꯥꯏ ꯂꯩꯇꯦꯅꯦ ꯅꯪꯗꯤ ꯅꯨꯡꯉꯥꯏꯔꯝꯅꯤ ꯑꯉꯥꯡꯒ ꯈꯔ ꯂꯩꯕꯒꯤꯀꯣ
ꯍꯣꯏ ꯅꯨꯡꯉꯥꯏꯕꯁꯨ ꯌꯥꯎꯋꯦ ꯋꯥꯕꯁꯨ ꯌꯥꯎꯋꯦ ꯅꯅꯨꯡ ꯑꯃ ꯔꯃꯥꯏꯠ ꯅꯅꯨꯡꯉꯥꯏ
ꯍ ꯑꯁ ꯑꯩꯗꯤ ꯑꯉꯥꯡ ꯂꯧꯕ ꯉꯝꯗꯦ
ꯑꯣ ꯅꯪꯗꯤ ꯌꯨꯝ ꯄꯥꯔ
ꯄ ꯂꯩꯁꯥ ꯍꯣꯏꯔꯤ ꯍꯣꯏ ꯆꯥ
ꯇꯕꯤ
ꯁꯣꯝꯗꯤ ꯑꯉꯥꯡ ꯂꯩꯈ꯭ꯔꯦ
ꯉꯥꯏꯈ ꯑꯃ
ꯋꯥꯔꯝꯅꯤꯀꯣ ꯑꯉꯥꯡ ꯌꯣꯛꯄꯁꯨ ꯀꯣ
ꯑꯣꯏ ꯑꯗꯨꯕꯨ ꯈꯪꯗꯦꯅ ꯑꯃꯔꯣꯝꯗ ꯋꯥꯏ ꯍꯥꯏꯔꯤ ꯑꯃꯔꯣꯝꯗ ꯅꯨꯡꯉꯥꯏ ꯑꯗꯨꯝ ꯑꯅꯤꯃꯛꯅꯦꯗꯕꯣꯠ
ꯎꯝ ꯑꯁ ꯌꯥꯝ ꯐꯩꯅꯦ ꯑꯩꯗꯤ ꯈꯪꯗꯦ ꯏꯅꯥꯎꯅꯨꯄꯥꯈꯣꯏꯁꯨ ꯑꯗꯨꯝ ꯂꯩꯔꯛꯄ ꯀꯥꯟꯗ ꯑꯉꯥꯡ ꯂꯧꯕ ꯌꯥꯝ ꯋꯥꯏꯑꯒꯤꯗꯃꯛꯇꯤ ꯃꯣꯏ ꯂꯛ ꯅꯅꯕ ꯀꯨꯝꯕꯁꯨꯀꯣ
ꯍꯣꯏ ꯃꯤꯅ ꯍꯥꯏꯅꯩ ꯑꯉꯥꯡ ꯂꯧꯕ ꯁꯛꯇꯤ ꯊꯕꯛ ꯇꯧꯕꯅ ꯐꯩꯩꯅ ꯏꯃꯨꯡꯒꯤ ꯊꯕꯛ ꯑꯣꯏꯅ ꯇꯧꯒꯦꯅ
ꯁꯨꯝꯃꯦꯩ ꯑꯗꯨꯃꯥꯏꯅ ꯇꯧꯕꯗꯣ
ꯋꯥꯕꯅꯦ ꯑꯉꯥꯡ ꯂꯧꯕꯁꯨ ꯍꯥꯏꯕꯗꯤ ꯑꯗꯨꯝ ꯃꯣꯏꯒꯤ ꯑꯦꯠꯖꯁ ꯇꯧꯕꯗꯀꯣ
ꯍꯣꯏ ꯑ ꯊꯕꯛꯁꯨ ꯂꯣꯏꯅꯃꯛꯇꯤ ꯇꯧꯔꯕꯝꯅꯤꯅꯀꯣ ꯆꯥꯛ ꯏꯟꯁꯥꯡ ꯊꯣꯡꯕꯁꯨ
ꯑꯣ ꯊꯕꯛ ꯑ ꯑꯃꯨꯛ ꯆꯥꯛ ꯌꯦꯟꯁꯥꯡ ꯊꯣꯡꯒꯅꯤ ꯑꯉꯥꯡꯁꯤꯡꯒꯤ ꯄꯤꯖ ꯄꯤꯊꯛ ꯇꯧꯅꯤ ꯏꯃꯨꯡꯒꯤ ꯇꯧꯒꯅꯤ
ꯃꯇꯝ ꯀꯨꯝꯕ ꯈꯪꯍꯧꯗꯦꯗ ꯃꯇꯝ ꯆꯠꯈꯤꯕ ꯈꯪꯍꯧꯗꯦꯗ
ꯎꯝ ꯅꯨꯄꯤ ꯍꯥꯏꯕꯁꯦꯀꯣ ꯅꯨꯄꯥꯅꯗꯤ ꯇꯧꯕ ꯉꯝꯃꯔꯣꯏꯍꯦ
ꯎꯝ ꯅꯨꯄꯤꯗꯤ ꯋꯥꯕꯒꯤ ꯋꯥꯕ ꯉꯥꯛꯇ
ꯑꯗꯨꯅꯦ ꯑꯗꯨꯁꯨ ꯊꯕꯛꯅ ꯊꯕꯛ ꯉ
ꯑꯥ ꯊꯕꯛ ꯉꯥꯛꯇ ꯑꯩꯈꯣꯏꯒꯤ ꯊꯕꯛꯁꯦ ꯃꯣꯏꯕꯨ ꯇꯧ ꯍꯥꯏꯔꯗꯤ ꯇꯧꯕ ꯍꯩꯔꯣꯏ ꯌꯦꯡꯕ ꯀꯥꯟꯗꯗꯤ ꯀꯩꯝ ꯂꯩꯇꯕꯒꯤꯛ ꯀꯩꯁꯨ ꯂꯩꯇꯕꯒꯤ ꯎꯝ ꯀꯃꯥꯏ ꯍꯥꯏꯅ ꯌꯦꯡꯕ ꯀꯥꯟꯗ ꯀꯩꯁꯨ ꯂꯩꯇꯦ ꯍꯥꯏꯅ ꯈꯜꯂꯝꯅꯦꯕ ꯃꯣꯏꯕꯨ ꯇꯧꯔꯣ ꯍꯥꯏꯅ ꯅꯣꯡꯃ ꯅꯣꯡꯅꯤ ꯑꯦꯠꯂꯤꯁ ꯋꯥꯟ ꯗꯦ ꯑꯩꯈꯣꯏꯅ ꯆꯠꯊꯣꯛꯈ꯭ꯔꯕ ꯀꯥꯟꯗ ꯃꯣꯏꯅ ꯍꯣꯏ ꯇꯧꯕꯒꯨꯝꯅ ꯁꯨꯡꯇꯧ ꯇꯧꯕ ꯉꯝꯃꯣꯏꯕ
ꯍꯣꯏ ꯉꯝꯃꯣꯏ ꯃꯆꯤꯟꯅꯗꯤꯀꯣ ꯑꯁ ꯅꯣꯏ ꯑꯗꯨꯛ ꯂꯥꯏꯕ ꯊꯕꯛꯇꯨꯕꯨ ꯋꯥꯠ ꯇꯥꯏꯞꯇ ꯋꯥꯖꯥꯎ ꯇꯥꯏꯞꯇ ꯉꯥꯡꯉꯦ ꯈꯣꯠꯂꯦ ꯌꯥꯝ ꯍꯥꯏꯒꯅꯦꯕ ꯑꯗꯨꯒ ꯇꯧꯔꯁꯨ ꯀꯕꯛ ꯀꯕꯛ ꯌꯨꯝ ꯁꯤꯠ ꯁꯤꯠꯇꯣꯛꯑꯒ ꯇꯩꯊꯣꯛꯄ ꯉꯥꯛꯇꯅꯦ ꯃꯣꯏꯅ ꯇꯧꯒꯗꯧꯕꯁꯦ ꯑꯗꯨꯗ ꯐꯤꯁꯨ ꯃꯣꯠꯄꯗꯣ ꯈꯣꯝꯖꯤꯟꯕ ꯃꯣꯠꯄ ꯍꯨꯟꯗꯣꯛꯄ ꯑꯗꯨꯒꯨꯝꯕꯗ ꯀꯩꯝ ꯇꯧꯔꯣꯏꯕ ꯑꯗꯨꯒ ꯅꯨꯄꯤꯒꯤ ꯊꯕꯛꯇꯨꯕꯨ ꯑꯗꯨꯛ ꯂꯥꯏꯕꯗꯨꯕꯨ ꯑꯗꯨ ꯍꯥꯏꯒꯅꯤ ꯑꯗꯨꯗꯨꯅ ꯏ ꯀꯥꯕ
ꯊꯣꯡꯕ ꯊꯥꯛꯞꯄ ꯍꯥꯏꯔꯁꯨ ꯃꯣꯏꯗꯤ ꯊꯣꯡꯉꯁꯨ ꯃꯜꯂꯦ ꯍꯥꯎꯕ꯭ꯔꯥ ꯍꯥꯎꯇꯕ꯭ꯔꯥ ꯍꯥꯏꯕꯗꯨ ꯗꯔꯀꯥꯔ ꯇꯥꯔꯣꯏꯕ ꯃꯨꯜꯂꯦ ꯍꯥꯏꯋ ꯃꯑꯣꯡꯗ ꯑꯗꯨꯒ ꯑꯁ ꯈꯪꯗꯦꯗ ꯅꯨꯄꯤꯒꯤ ꯔꯣꯜꯁꯨ ꯌꯥꯝ ꯆꯥꯎꯋꯦ ꯅꯨꯄꯥꯅ ꯇꯧꯕ ꯉꯝꯃꯣꯏ
ꯍꯣꯏꯣꯏ ꯑꯗꯨꯅ
ꯍꯣꯏ ꯈꯔ ꯅꯨꯄꯥ ꯅꯨꯨꯄꯥ ꯑꯃ ꯑꯅꯤꯗꯤ ꯂꯩꯀꯣ ꯌꯥꯝ ꯁꯦꯡꯅ ꯇꯧꯕ ꯍꯩꯕ ꯂꯩꯕ ꯑꯗꯨꯕꯨ ꯑꯌꯥꯝꯕ ꯅꯨꯄꯥ ꯃꯌꯥꯝ ꯑꯌꯥꯝꯕꯅꯗꯤ ꯇꯧꯕ ꯉꯝꯃꯣꯏꯕ ꯌꯦꯡꯕ ꯀꯥꯟꯗꯤ ꯌꯥꯝ ꯌꯥꯝ ꯂꯥꯏꯕ ꯇꯧꯕ ꯀꯥꯟꯗꯤ
ꯌꯣꯕ
ꯇꯧꯕ ꯍꯩꯖꯕꯗꯣ
ꯎꯝ ꯑꯗꯨꯒ ꯅꯨꯃꯤꯠ ꯑꯃ ꯇꯧꯕ ꯍꯥꯏꯕꯁꯤꯗꯤ ꯍꯣꯏ ꯐꯔꯦꯅꯦ ꯇꯧꯔꯒꯦ ꯑꯗꯨꯕꯨ ꯆꯍꯤ ꯈꯨꯗꯤꯡ ꯅꯨꯃꯤꯠ ꯈꯨꯗꯤꯡꯒꯤ ꯇꯧꯔꯛꯄꯁꯤꯗꯅꯦꯕ ꯑꯩꯈꯣꯏꯅ ꯋꯥꯕꯁꯦ ꯑꯗꯨꯒ ꯉꯥꯡꯕ ꯀꯥꯟꯁꯤꯗ ꯃꯣꯏꯅ ꯌꯥꯝ ꯉꯥꯡꯉꯦ ꯁꯤꯅꯦꯕ ꯅꯨꯄꯤꯁꯤꯡꯕꯨ
ꯎꯝ ꯏꯁꯧ ꯂꯥꯡꯒꯂ ꯍꯥꯏꯅꯤ
ꯑꯗꯨꯅꯦ
ꯅꯨꯡꯇꯤꯒꯤ ꯇꯧꯔꯛꯄꯅꯤꯅ ꯑꯩꯈꯣꯏꯁꯨ ꯅꯣꯡꯃꯗꯤ ꯂꯥꯡꯅꯤꯡꯕ ꯃꯇꯝ ꯂꯩꯌꯦꯕꯀꯣ ꯍꯥꯏꯕꯗꯤ ꯋꯥꯔꯛꯄ ꯃꯇꯝ ꯂꯩꯕ ꯑꯩꯈꯣꯏ ꯄꯣꯊꯥꯅꯤꯡꯕ ꯃꯇꯝ ꯂꯩꯕ ꯅꯨꯡꯇꯤꯒꯤ ꯇꯧ ꯇ ꯀꯥꯟꯗ ꯅꯣꯡꯃ ꯅꯨꯡꯇꯤꯒꯤ ꯇꯧꯔꯛꯄ ꯀꯥꯟꯗ ꯋꯥꯕꯒꯤ ꯅꯣꯡꯃ ꯈꯔ ꯍꯥꯏꯕ ꯀꯥꯟꯗ ꯑꯃꯨꯛꯀ ꯑꯩꯈꯣꯏꯁꯦ ꯐꯠꯇꯕ ꯇꯥꯔꯅꯤꯕ
ꯍꯣꯏ ꯑꯗꯨꯅꯤ
ꯉꯥꯡꯒꯟꯕꯤ ꯄꯧ ꯂꯒꯅꯕꯤ ꯇꯅ
ꯃꯣꯏꯅ ꯈꯪꯕꯤꯒꯗꯧꯕꯇꯕꯣ ꯋꯥꯔꯕꯅꯤꯅ ꯆꯤꯟꯅ ꯈꯔ ꯉꯥꯡꯉꯕꯅꯦꯕ ꯑꯗꯨꯗ ꯃꯣꯏꯅ ꯇꯥꯕꯤꯒꯗꯧꯕꯅꯦꯕ ꯋꯥꯕ ꯑꯣꯏꯔꯝꯅꯤ ꯍꯥꯏꯅ ꯅꯠꯇꯦ ꯃꯣꯏꯗꯤ ꯑꯗꯨꯗꯣ ꯆꯠꯅꯕꯅꯦ ꯍꯥꯏꯅ ꯍꯦꯟꯖꯤꯟꯅ ꯑꯃꯨꯛ ꯍꯥꯞꯆꯤꯜꯂꯛꯈꯤꯅꯤ ꯍꯣꯏ ꯏꯃꯨꯡꯗ ꯁꯤꯅꯦ ꯑꯗꯨꯃꯥꯏꯅ ꯇꯧꯔꯤꯅꯦ
ꯎꯝ
ꯅꯨꯄꯥꯁꯤꯡꯁꯦ ꯌꯥꯝ ꯅꯨꯡꯉꯥꯏꯅ ꯂꯩꯕꯀꯣ ꯅꯨꯄꯤ ꯉꯥꯛꯇꯪ ꯊꯕꯛ ꯇꯧꯕ
ꯎꯝ
ꯆꯥꯕ ꯊꯛꯄ ꯁꯦꯝ ꯁꯥꯕ ꯌꯨꯝ ꯁꯦꯡꯕ ꯑꯃ ꯑꯃ ꯇꯧꯕ ꯄꯩꯁꯥ ꯄꯨꯔꯛꯄꯥꯎ ꯑꯩꯈꯣꯏꯗꯤ ꯅꯨꯄꯤꯅ ꯑꯅꯝꯕ ꯇꯧꯋꯦ
ꯎꯝ
ꯈꯪꯗꯦꯅ ꯅꯨꯡꯊꯤꯤꯟꯒꯤ ꯆꯥꯛ ꯏꯟꯁꯥꯡ ꯊꯣꯡꯕ ꯍꯧꯈꯤꯔꯣꯏꯗ꯭ꯔꯣ ꯅꯣꯏꯗꯤ
ꯈꯔ ꯉꯍ ꯂꯩꯔꯗꯤ ꯍꯧꯔꯅꯤ ꯑꯩꯈꯣꯏꯗꯤ ꯉꯥꯟ ꯉꯟꯅ ꯇꯧꯋꯦ
ꯎꯝ ꯑꯁ ꯉꯟꯅ ꯌꯥꯝ ꯆꯥꯕ ꯃꯥꯜꯂꯦꯀꯣ ꯑꯍꯤꯡꯒꯤ ꯆꯥꯛꯁꯨ
ꯍꯣꯏ ꯑꯩꯈꯣꯏ ꯑꯩꯈꯣꯏ ꯅꯨꯄꯥ ꯑꯩꯈꯣꯏ ꯑꯅꯤꯗꯤ ꯉꯟꯗꯦꯗꯣ ꯏꯅꯦꯝꯕꯣꯛꯀ ꯏꯀꯨꯕꯣꯛꯇꯣ
ꯎꯝ
ꯆꯥꯛ ꯁꯤꯛꯁ ꯁꯤꯛꯁ ꯊꯥꯔꯇꯤ ꯑꯣꯏꯔꯗꯤ ꯆꯥꯈ꯭ꯔꯅꯤ ꯑꯗꯨꯒꯤ ꯑꯗꯨꯅꯦ ꯃꯣꯏꯗꯤ ꯔꯨꯇꯤꯟꯅꯦ ꯍꯥꯏꯕꯗꯤ ꯑꯍꯟ ꯑꯣꯏꯕꯅꯀꯣ ꯃꯣꯏꯗꯤ ꯊꯥꯏꯅꯗꯒꯤ ꯑꯗꯨꯝ ꯆꯥꯔꯛꯑꯕꯅꯤꯅ ꯑꯗꯨꯒꯤ ꯑꯩ ꯑꯩꯅ ꯆꯥꯛ ꯌꯦꯟꯁꯥꯡ ꯊꯣꯡꯕ ꯍꯧꯕꯁꯦ ꯐꯣꯔ ꯑꯗꯨꯋꯥꯏꯗ ꯍꯧꯔꯅꯤ ꯁꯦꯝ ꯁꯥꯕ
ꯎꯝ
ꯃꯔꯉꯛ ꯃꯔꯛꯇꯗꯤ ꯐꯣꯔ ꯊꯥꯔꯇꯤ ꯑꯗꯨꯋꯥꯏꯗ ꯍꯧꯕꯁꯨ ꯂꯩ ꯑꯗꯨ ꯑꯣꯏꯔꯁꯨ ꯕꯤꯐꯣꯔ ꯁꯤꯛꯁꯇ ꯑꯗꯨꯝ ꯂꯣꯏꯈ꯭ꯔꯅꯤ ꯆꯥꯛ ꯊꯣꯡꯕꯗꯤ ꯍꯣꯏ ꯀꯨꯏꯗꯦꯗ ꯑꯗꯨ ꯑꯣꯏꯔꯁꯨ ꯑꯗꯨꯝ ꯀꯣ ꯃꯣꯏꯅ ꯉꯟ ꯉꯟꯅ ꯆꯥꯕꯒꯤ ꯑꯗꯨꯝ ꯉꯟꯅ ꯊꯣꯡꯕꯤꯕꯅꯤ ꯐꯣꯔ ꯐꯣꯔ ꯊꯥꯔꯇꯤ ꯁꯤꯤ ꯑꯣꯏꯔꯗꯤ ꯆꯥꯛ ꯏꯟꯁꯥꯡ ꯊꯣꯡꯕ ꯍꯧꯔꯅꯤ ꯅꯨꯡꯗꯥꯡꯒꯤ
ꯁꯤꯤꯡꯕ
ꯃꯤ ꯈꯔꯅ ꯍꯥꯏꯕꯅꯤ ꯅꯣꯏ ꯀꯌꯥꯃꯨꯛꯁꯨ ꯉꯟꯕ꯭ꯔꯥꯅ
ꯆꯨꯝꯃꯦ ꯑꯩꯅ ꯇꯥꯕꯗ ꯐꯥꯎ ꯌꯥꯝ ꯉꯜꯂꯦ ꯅꯣꯏꯅ ꯅꯣꯏ ꯆꯥꯕꯗ ꯑꯩꯈꯣꯏ ꯊꯣꯡꯕ ꯍꯧꯗꯣꯏ
ꯏꯄꯥꯝꯗꯀꯣ ꯏꯄꯥꯝꯗꯗꯤ ꯆꯥꯔꯝꯗꯥꯏꯗ ꯊꯣꯡꯕꯅꯦ ꯑꯁꯤꯗꯗꯤ ꯑꯩꯁꯨ ꯉꯛꯄꯅꯦ ꯍꯥꯟꯅ ꯂꯥꯛꯄ ꯀꯥꯟꯗ ꯀꯔꯤꯅꯣ ꯑꯩꯈꯣꯏꯅ ꯃꯣꯏꯅ ꯆꯥꯛ ꯌꯦꯟꯁꯥꯡ ꯊꯣꯡꯕ ꯍꯧꯁꯦ ꯑꯩꯈꯣꯏꯗꯤ ꯆꯔꯥ ꯋꯥꯔ ꯂꯩꯕ ꯃꯇꯝꯅꯤꯕ ꯀꯣ ꯊ꯭ꯔꯤ ꯐꯣꯔꯁꯦ ꯑꯩꯈꯣꯏ ꯆꯔꯥ ꯋꯥꯟꯗꯩ ꯑꯥ ꯌꯨꯝꯗꯗꯤ ꯑꯁꯤꯗꯗꯤ ꯃꯣꯏꯗꯤ
ꯑꯁ ꯃꯣꯏ ꯂꯥꯝꯗꯕꯖꯥꯠꯂꯀꯣ ꯑꯍꯤꯡꯗꯀꯣ
ꯈꯪꯗꯦ ꯂꯥꯛꯑꯝꯕ꯭ꯔꯥ ꯂꯥꯑꯝꯗ ꯕꯖꯥꯔꯗ
ꯉꯟꯅ ꯇꯨꯝꯃꯗꯤ ꯂꯥꯝꯃꯝꯃꯣꯏ ꯑꯗ ꯑꯩꯈꯣꯏ ꯑꯣꯏꯔꯗꯤ ꯑꯁ ꯕꯥꯔꯣ ꯍꯥꯏꯗ ꯂꯥꯛꯑꯃꯅꯤ
ꯑꯣ ꯃꯣꯏꯗꯤ ꯄꯨꯡ ꯇꯔꯥ ꯅꯥꯏꯟ ꯊꯥꯔꯇꯤ ꯇꯦꯟ ꯇꯨꯝꯈ꯭ꯔꯅꯤ ꯑꯗꯨꯝ ꯃꯪ ꯃꯪꯈ꯭ꯔꯅꯤꯕ
ꯋꯥꯔꯝꯅꯤꯗ ꯃꯇꯦꯡ ꯄꯥꯡꯕꯤꯁꯨ ꯂꯩꯇꯦ
ꯍꯣꯏ ꯍꯣꯏ ꯑꯥꯎ ꯍꯣꯏ ꯏꯅꯦꯝꯄꯣꯛꯁꯨ ꯑꯗꯨꯝ ꯄꯥꯝꯕꯤꯑꯕ ꯄꯥꯝꯉꯕꯗꯤ ꯑꯩꯈꯣꯏ ꯅꯨꯄꯥꯍꯣꯏꯁꯦ ꯅꯨꯄꯤ ꯂꯩꯇꯕ ꯅꯨꯄꯥꯅꯤ ꯃ ꯑꯣꯏꯕ
ꯆꯥ ꯐꯗꯤ ꯐꯩ
ꯑꯗꯨꯒꯤ ꯏꯅꯦꯝꯕꯣꯅ ꯍꯥꯏꯅꯦ ꯑꯩ ꯂꯥꯛꯄꯗꯤ ꯅꯨꯡꯉꯥꯏꯔꯦ ꯅ ꯃꯥ ꯈ
ꯅꯪꯉꯣꯟꯗ ꯋꯥꯕꯗꯤ ꯈꯪꯗꯕꯀꯣ
ꯎꯝ ꯑꯗꯨꯕꯨ ꯃꯣꯏꯁꯦ ꯃꯤ ꯌꯥꯝꯗꯕꯅꯦ ꯐꯩꯌꯦ ꯑꯃꯔꯣꯝꯗ ꯃꯤꯒ ꯌꯥꯝꯃꯗꯤꯀꯣ
ꯁꯦꯡꯕ ꯅꯨꯄꯤ ꯌꯥꯝꯃꯗꯤ ꯋꯥꯁꯨ ꯌꯥꯝ ꯌꯥꯝꯕꯅꯤ
ꯎꯝ ꯑꯃꯔꯣꯝꯗꯗꯤ ꯐꯩ ꯅꯨꯄꯤ ꯂꯩꯇꯕꯁꯦ
ꯍꯣꯢ ꯑꯗꯨꯅꯦ ꯀꯩ ꯃꯊꯦꯜ ꯊꯣꯡꯅꯉꯥꯏ ꯈꯜꯂꯦ ꯍꯣꯔꯦꯟꯗꯤ
ꯍꯣꯔꯦꯟꯁꯦ ꯁꯟꯁꯥ ꯊꯣꯡꯁꯦ ꯍꯥꯏꯅ ꯍꯥꯏꯅꯔꯦ
ꯍꯥꯎꯔꯅꯤꯅꯦ
ꯈꯪꯗꯦ ꯉꯁꯤꯁꯦ ꯑꯩꯒꯤ ꯕꯥꯔꯗꯦ ꯇꯥꯕꯀꯣ ꯉꯁꯤꯁꯦ
ꯑꯣ
ꯑꯗꯨꯒꯤ ꯑꯩꯈꯣꯏ ꯅꯨꯄꯥꯅ ꯁꯟꯁꯥ ꯄꯨꯔꯛꯀꯦ ꯍꯥꯏꯅ
ꯑ ꯌꯥꯝ ꯅꯨꯡꯉꯥꯏꯅ ꯑꯁ
ꯑꯩꯗꯤ ꯇꯧꯗꯔꯁꯨ ꯌꯥꯔꯦ ꯑꯍꯟꯗꯨꯕꯨ ꯀꯔꯤ ꯍꯥꯏꯕ ꯅꯨꯡꯉꯥꯏꯇꯦ ꯑꯗꯨꯝ ꯇꯧꯁꯦ
ꯇꯧꯒꯗꯧꯕꯅꯦ ꯀꯩꯅꯣ ꯍꯟꯅꯨꯔꯁꯨ ꯁꯤꯅꯦ ꯆꯥꯎ ꯆꯥꯎꯈꯠꯄ ꯍꯥꯏꯕꯁꯦ ꯍꯟꯗꯛꯇꯤꯀꯣ ꯁꯤꯒꯨꯝꯕ ꯇꯧꯕꯤꯗ꯭ꯔꯗꯤꯀꯣ ꯋꯥ ꯏꯔꯥꯡ ꯌꯥꯝ ꯊꯣꯛꯀꯗꯧꯕ ꯃ ꯇꯧꯕꯤꯕꯅꯐꯕꯅ ꯑꯣ ꯇꯧꯕꯤꯗ꯭ꯔꯁꯨ ꯃꯤ ꯍꯥꯏꯗꯤ ꯅꯨꯡꯉꯥꯏꯇꯦꯅꯀꯣ ꯑꯩꯈꯣꯏꯅ ꯌꯥꯔꯦ ꯍꯥꯏꯔꯁꯨ
ꯍꯣꯏ ꯅꯪꯗꯤ ꯇꯝꯗ ꯂꯩꯕ꯭ꯔꯥ ꯆꯤꯡꯗ ꯂꯩꯕ꯭ꯔꯥ
ꯇꯝꯗ ꯂꯩꯌꯦ ꯇꯝꯒꯤ ꯃꯆꯥ ꯑꯣꯏꯔꯦ ꯑꯗꯒꯤ ꯂꯧ ꯁꯨꯕ ꯑꯃ ꯁꯨꯕ ꯀꯩꯝ ꯇꯧꯕ ꯍꯩꯇꯦ
ꯑꯣ ꯑꯩꯁꯨꯅꯦ
ꯍꯣꯏ ꯍꯣꯏ ꯇꯝꯒꯤꯅꯤꯀꯣ ꯑꯗꯨꯝ ꯈꯪꯉꯦꯕ ꯅꯪ ꯅ ꯆꯥꯛ ꯆꯥꯕ ꯀꯥꯟꯗ ꯊꯦꯡꯉꯦ ꯑꯗꯨꯒ ꯑꯗꯨꯗꯗꯤ ꯌꯥꯝ ꯉꯜꯂꯦ ꯍꯥꯏꯕ ꯀꯥꯟꯗ ꯑꯣ ꯁꯤꯁꯦ ꯇꯝꯗꯒꯤ ꯆꯤꯡꯗ ꯀꯥꯈ꯭ꯔꯕꯅꯤ ꯍꯥꯏꯑꯗꯣ ꯋꯥꯗꯤ ꯋꯥꯔꯝꯅꯤꯀꯣ ꯑꯗꯨꯃꯥꯏꯅ ꯇꯧꯕꯗꯣꯀꯣ
ꯑꯩ ꯑꯩ ꯄꯥꯟꯕꯁꯨ ꯇꯝꯗꯅꯦ ꯉꯜꯂꯦ ꯑꯗꯨꯅꯦ ꯑꯩꯅ ꯉꯥꯛꯏꯁꯦ ꯀꯔꯝ ꯍꯥꯏꯅ ꯃꯣꯏꯗꯤ ꯃꯣꯏꯗꯤ ꯑꯥꯐꯇꯔꯅꯨꯟꯒꯤꯗꯣ ꯄꯨꯡ ꯑꯃ ꯃꯈꯥꯏ ꯑꯅꯤꯗ ꯊꯛꯈ꯭ꯔꯅꯤꯕ ꯆꯥꯗꯣ
ꯑꯥ
ꯑꯗꯨꯗꯗꯤ ꯅꯨꯡꯗꯥꯡꯒꯤꯗꯣ ꯄꯨꯡ ꯇꯔꯨꯛ ꯇꯔꯨꯛ ꯃꯈꯥꯏꯗ ꯆꯥꯔꯅꯤ
ꯎꯝ ꯑꯆꯥꯎ
ꯑꯩꯈꯣꯏ ꯅꯨꯄꯥ ꯑꯩꯈꯣꯏꯅꯤꯗꯤ ꯇꯔꯦꯠ ꯃꯈꯥꯏ ꯁꯚꯦꯟ ꯊꯥꯔꯇꯤ ꯑꯦ ꯑꯩꯠ ꯊꯥꯔꯇꯤ ꯑꯗꯨꯋꯥꯏꯗ ꯆꯥꯏꯗꯣ ꯀꯥꯏꯗꯒꯤ ꯃꯣꯏꯒ ꯃꯥꯟꯅꯕ ꯉꯝꯅꯤ
ꯑꯗꯨꯅꯦ ꯑꯁ ꯌꯥꯝ ꯉꯟꯃꯜꯂꯁ ꯑꯁꯨ ꯅꯨꯡꯉꯥꯏꯇꯦꯗ ꯍꯟꯗꯛꯇꯤ ꯃꯥ ꯃꯥꯥꯏ ꯊꯦꯡ ꯊꯦꯡꯅ ꯇꯨꯝꯕꯅꯤꯅꯀꯣ
ꯎ
ꯋꯥꯗꯤ ꯋꯥꯏꯑꯦꯀꯣ ꯁꯨꯃꯥꯏꯅ ꯉꯥꯛꯁꯨꯀꯣ
ꯍꯣꯏ ꯉꯥꯡꯕ ꯌꯥꯕ ꯌꯥꯗꯕ ꯌꯥꯝ ꯂꯩꯕꯒꯤꯀꯣ
ꯑꯣ ꯑꯀꯤꯕꯁꯨ ꯐꯥꯎꯕ ꯑꯗꯨꯒ ꯉꯥꯡꯕ ꯌꯥꯕ ꯄꯣꯠꯅꯦꯅ ꯑꯩꯈꯣ ꯃꯣꯏꯅ ꯉꯥꯡꯒꯅꯨ ꯍꯥꯏꯔꯦꯗꯣ ꯑꯗꯨ ꯉꯥꯡꯗ꯭ꯔꯗꯤ ꯋꯥ ꯑꯇꯩꯁꯨ ꯉꯥꯡꯅꯉꯥꯏ ꯂꯩꯇꯕ ꯀꯨꯝꯕ ꯆꯥꯔꯕ꯭ꯔꯥ ꯊꯛꯑꯕ ꯁꯤꯈꯥꯛꯛꯇꯪꯅꯦ ꯑꯇꯩ ꯍꯪꯅꯤꯡꯉꯥꯏ ꯀꯩꯝ ꯂꯩꯇꯦ
ꯎꯝ
ꯌꯥꯝ ꯋꯥꯏꯑꯦꯗ ꯑꯗꯨꯕꯨ ꯎꯄꯥꯏ ꯂꯩꯇꯦ ꯃꯥ ꯃꯥꯒꯤ ꯍꯣꯠꯅꯔꯤ ꯑꯗꯨ ꯍꯥꯏꯕꯗꯨꯅꯤ
ꯎꯝ ꯍꯝ
ꯑꯩꯈꯣꯏꯗꯤ ꯊꯦꯡꯅ ꯆꯥꯛ ꯆꯥꯏ ꯑꯩꯈꯣꯏꯁꯨ ꯅꯣꯏꯗꯤ ꯍꯦꯟꯅ ꯊꯦꯡꯉꯦ ꯅꯣꯏꯅ ꯆꯥꯕꯗꯣ ꯑꯗꯨꯗꯤ ꯍꯦꯟꯅ ꯊꯦꯡꯉꯦ ꯑꯗꯨꯒꯤ ꯄꯥꯔꯠꯇꯣ ꯊꯣꯡꯕ ꯍꯧꯕꯗ ꯉꯥꯏꯔꯦ ꯑꯩꯈꯣꯏꯗꯤ
ꯎꯝ ꯅꯣꯏ ꯅꯣꯏ ꯅꯣꯏꯗꯤ ꯃꯤ ꯀꯌꯥꯔꯥ
ꯑꯩꯈꯣꯏꯁꯦꯀꯣ ꯃꯤ ꯃꯉꯥꯒꯨꯝꯕ ꯎ ꯑꯦ ꯃꯤ ꯃꯔꯤ ꯃꯉꯥꯅꯦ ꯃꯉꯥꯅꯦ ꯑꯁ ꯑꯩꯈꯣꯏꯗꯤꯀꯣ ꯆꯥꯛ ꯆ ꯁꯨꯡꯌꯥ ꯌꯥꯗꯦ ꯑꯩꯈꯣꯏ ꯃꯤꯗꯤꯀꯣ ꯆꯥꯛ ꯀꯨꯀꯔꯁꯦ ꯑꯃ ꯀꯣꯟ ꯃꯈꯨꯝ ꯑꯄꯤꯛꯄꯗꯣ ꯑꯅꯤꯈꯛꯇꯪ ꯊꯣꯡꯉꯅꯦꯕ ꯆꯥꯕ ꯉꯝꯃꯣꯏꯌꯦ ꯃꯤ ꯃꯉꯥ ꯂꯩꯕꯁꯦ ꯉꯛꯄꯖꯥꯠꯅꯦ
ꯆꯥꯛ ꯆꯥꯅꯤꯡꯗꯕ ꯆꯥꯛ ꯆꯥꯒꯟꯗꯕ
ꯍꯣꯏ ꯑꯍꯥꯎ ꯑ ꯂꯥꯏꯛ ꯑꯆꯥꯄꯣꯠꯀꯨꯝꯕꯩ ꯑꯗꯨꯒꯨꯝꯕ ꯉꯛ ꯈꯤꯇꯪ ꯆꯥꯕ ꯖꯥꯠꯇꯣ ꯇꯧꯋꯤ ꯑ ꯄꯩꯁꯥꯁꯨ ꯌꯥꯝ ꯆꯪꯉꯦꯗ ꯑꯗꯨꯗ
ꯎꯝ
ꯈꯪꯗꯦ ꯏꯅꯥꯎꯅꯨꯄꯥꯁꯤꯡꯗꯨꯁꯨ ꯍꯥꯎꯕ ꯈꯤꯇꯪ ꯆꯥꯅꯤꯡꯕꯅꯤꯅ
ꯅꯪꯈꯛ ꯅꯨꯄꯤꯔꯥ
ꯅꯠꯇꯦ ꯑꯩꯗꯤ ꯃꯊ ꯃꯊꯛꯁꯨ ꯂꯩꯌꯦ ꯑꯗꯨ ꯃꯥꯗꯣ ꯁꯤꯗ ꯂꯩꯇꯕ ꯑꯗꯨꯒꯤ ꯑꯩ ꯉꯥꯛꯇꯪ ꯑꯣꯏꯕꯒꯤ ꯁꯤꯗ ꯌꯨꯝꯗ ꯂꯩꯕꯗꯤ ꯑꯗꯒꯤ
ꯑꯗꯨꯗꯤ ꯅꯪꯁꯨ ꯅꯨꯄꯤ ꯅꯥꯊꯟꯗꯅꯤꯅ ꯋꯥꯔꯝꯅꯤ ꯅꯨꯄꯥ ꯃꯔꯛꯇ ꯃꯣꯏꯒꯤ ꯁꯦꯡꯗꯣꯛ ꯁꯦꯡꯖꯤꯟ ꯇꯧꯕꯗ
ꯎꯝ ꯑꯗꯨꯕꯨꯀꯣ ꯏꯃꯥꯟ ꯑꯅꯝꯕ ꯏꯃꯥꯟꯁꯨ ꯑꯗꯨꯝ ꯇꯧꯕꯤ ꯃꯥꯗꯨ ꯌꯥꯝꯅ ꯈꯪꯕ꯭ꯔꯥ ꯃꯇꯦꯡ ꯌꯥꯝ ꯄꯥꯡꯕ ꯖꯥꯠ ꯑꯣ ꯂꯥꯏꯛ ꯃꯆꯥꯁꯤꯡꯕꯨ ꯊꯕꯛ ꯇꯧꯍꯟꯅꯤꯡꯗꯕ ꯖꯥꯠꯇꯣ ꯌꯥꯝ ꯇꯧꯋꯦꯕ ꯏꯃꯥꯗꯣ ꯈꯪꯕ꯭ꯔꯥ ꯑꯗꯨꯒꯤ ꯌꯥꯝꯗꯤ ꯇꯧꯗꯦ ꯑꯁ ꯊꯕꯛ ꯇꯧꯃꯟꯗꯕꯩꯔꯁꯨ ꯈꯪꯗꯦ ꯈ꯭ꯋꯥꯡꯁꯨ ꯅꯥꯕꯅ ꯅꯥꯕꯗ ꯑꯩꯗꯤ ꯂꯣꯏꯕꯖꯥꯠꯅꯤ
ꯑꯃꯔꯣꯝꯗ ꯍꯥꯏꯔꯗꯤ ꯌꯨꯝꯗꯗꯤ ꯅꯨꯄꯥ ꯅꯨꯄꯤ ꯃꯊꯟꯇꯅꯦ ꯍꯥꯏꯔꯁꯨ ꯏꯃꯥꯅ ꯇꯧꯕꯅꯤꯅꯀꯣ
ꯎꯝ
ꯂꯩꯕ ꯌꯨꯝ ꯄꯥꯟꯕ ꯀꯥꯟꯗꯅꯤ
ꯍꯣꯏ ꯑꯁ ꯋꯥꯔꯕꯅꯤ
ꯅꯣꯡꯃ ꯐꯥꯗꯣꯛ ꯇꯟꯕ ꯅꯨꯃꯤꯠ ꯌꯥꯎꯋꯗꯅ ꯑꯗꯨ ꯇꯧꯅꯤ